ꯍꯜꯂꯣ ꯅꯨꯡꯉꯥꯏꯔꯤꯕ꯭ꯔꯣ
ꯅꯨꯉꯥꯢꯔꯤ ꯅꯪꯗꯤ
ꯅꯨꯉꯥꯢꯔꯤꯌꯦ
ꯀꯩꯗꯧꯔꯝꯃꯤꯅꯣ
ꯀ꯭ꯂꯥꯁ ꯍꯂꯛꯄꯗ ꯉꯥꯏꯔꯤ ꯄꯣꯊꯥꯔꯤ
ꯋꯥꯕ꯭ꯔꯣ
ꯋꯥꯗꯦꯗ ꯇꯨꯝꯅꯤꯡꯉꯦ
ꯎꯝ
ꯀꯩꯗꯧꯔꯃꯤꯅꯣ ꯅꯪꯗꯤ
ꯎꯝ ꯌꯨꯝꯗ ꯀꯣꯜ ꯇꯧꯔꯝꯕꯅꯤꯗ
ꯎꯝ ꯀꯩ ꯃꯔꯝ ꯀꯩꯀꯩ ꯁꯥꯟꯅꯔꯒꯦ
ꯑꯩꯒꯤ ꯄꯩꯁꯥꯗꯣ ꯑꯩꯅ ꯉꯁꯥꯏ ꯑꯣꯖꯥꯗ ꯁꯤ ꯃꯇꯝꯁꯤꯐꯧ ꯍꯥꯏꯈꯤꯌꯦ ꯀꯃꯥꯏꯅ ꯇꯧꯗꯣꯏꯅꯣ ꯍꯥꯏꯒꯦ ꯇꯧꯕꯅꯤ
ꯎꯝ ꯑꯩ ꯍꯌꯦꯡ ꯊꯤꯈ꯭ꯔꯒꯦꯗ ꯑꯍꯨꯝꯒ ꯑꯃꯒ ꯊꯤꯔꯅꯤ
ꯑꯥ ꯑꯣ ꯑꯣ ꯑ ꯌꯥꯝꯁꯥꯏꯌꯦ ꯍꯨꯃꯥꯡ ꯈꯨꯁꯧꯗꯤ ꯂꯣꯢꯔꯦ
ꯍꯣꯏ ꯌꯥꯝ ꯁꯥꯏꯌꯦ
ꯍꯌꯦꯡꯗꯤ ꯀ꯭ꯂꯥꯁ ꯆꯠꯀꯦꯔꯣ
ꯀꯅꯤ
ꯎꯝ ꯈ꯭ꯋꯥꯢ ꯐꯥꯔꯁꯁꯤ ꯇꯧꯕ ꯅꯨꯡꯉꯥꯏꯕ꯭ꯔꯣ
ꯑꯩ ꯈꯪꯗꯦꯗ ꯃꯤ ꯀ꯭ꯂꯥꯁ ꯇꯧ ꯍꯥꯏꯔꯒ ꯑꯣꯖꯥꯈꯣꯏꯁꯨ ꯄꯥꯛ ꯂꯥꯛꯇꯦ ꯁꯥꯇ꯭ꯔꯈꯣꯏꯁꯨ ꯌꯥꯝꯗꯦ
ꯎꯝ ꯅꯪ ꯀ꯭ꯂꯥꯁ ꯃꯤ ꯀꯌꯥꯝ ꯂꯥꯛꯀꯦ ꯉꯁꯤ
ꯑꯗꯨꯝ ꯀꯨꯟ ꯍꯦꯜꯂꯝꯒꯦꯔꯥ ꯀꯨꯟ ꯐꯥꯒꯦꯔꯥ
ꯑꯣ
ꯌꯥꯝꯗꯦꯗ ꯑꯦꯛꯖꯥꯝ ꯅꯛꯈ꯭ꯔꯕꯒꯤꯀꯣ
ꯑꯥ ꯅꯪꯒꯤ ꯄꯤꯁꯥ ꯑꯋꯥꯠꯄꯗꯣ ꯀꯔꯝ ꯀꯥꯟ ꯊꯤꯅꯤ ꯍꯥꯏꯕ
ꯈꯪꯗꯦ ꯖꯨꯂꯥꯏꯗ ꯇ꯭ꯋꯤꯟ ꯀꯨꯟꯒꯤ ꯃꯅꯨꯡꯗꯗꯤ ꯍꯥꯏꯕꯅꯦ ꯀꯨꯟ ꯐꯥꯎꯕ ꯑꯗꯨꯒꯤ ꯉꯁꯥꯏ ꯑꯩꯒꯤ ꯀꯨꯟ ꯏꯕꯤꯈ꯭ꯔꯦꯅ
ꯎꯝ
ꯑꯗꯨꯒ ꯑꯩꯈꯣꯏꯒꯤ ꯑꯃꯗꯣ
ꯎꯝ
ꯑꯗꯨ ꯃꯥꯒꯤꯗꯤ ꯑꯩ ꯏꯕꯤꯌꯦꯅ
ꯎꯝ
ꯑꯗꯨꯒꯤ ꯑꯩꯒꯤ ꯀꯨꯟ ꯏꯕꯤꯈ꯭ꯔꯕꯒꯤ
ꯑꯩꯒꯤꯁꯨ ꯑꯩꯒꯤꯁꯨ
ꯀꯔꯤ
ꯉꯁꯥꯏ ꯃꯥꯒꯤꯁꯨ ꯑꯩꯒꯤꯁꯨ ꯇꯧꯕꯤꯔꯣ ꯇꯧꯕꯤꯔꯣ ꯇꯧꯕꯗꯣ
ꯑꯥ ꯃꯦꯝꯅꯗꯤ ꯀꯩꯝ ꯍꯥꯏꯕꯤꯗ꯭ꯔꯦꯕ ꯇꯥꯁꯨ ꯇꯥꯕꯤꯗ꯭ꯔꯦꯕ
ꯎꯝ ꯁꯦꯝꯗꯣꯛ ꯄꯤꯒꯤꯗ꯭ꯔꯕꯣ
ꯀꯔꯤ
ꯁꯦꯝꯗꯣꯛ ꯄꯤꯒꯤꯗ꯭ꯔꯕꯣ
ꯁꯦꯝꯗꯦꯛ ꯇ꯭ꯔꯦꯗ
ꯃꯥ ꯑꯩ ꯁꯦꯝꯗꯣꯛꯄ꯭ꯔ ꯍꯥꯏꯔꯒ
ꯐꯠ ꯆꯠꯈ꯭ꯔꯦꯕ
ꯎꯝ
ꯗꯨꯏꯅꯤꯗ
ꯅꯣꯛꯅꯤꯡꯉꯦ ꯌꯥꯝꯅ
ꯎꯝ ꯑꯁ ꯉꯔꯥꯡ ꯅꯨꯡꯗꯥꯡ ꯈꯨꯠꯁꯥꯗꯤ
ꯁꯝ ꯁꯥꯔꯕ꯭ꯔꯣ
ꯁꯥꯏꯗ
ꯎꯝ ꯑꯣ ꯑꯩ ꯀꯩꯅꯣ ꯍꯥꯏꯕꯤꯌꯨꯔꯥ ꯉꯔꯥꯡ ꯑꯩꯅꯅꯦ ꯉꯔꯥꯡ ꯅꯨꯡꯗꯥꯡꯁꯨ ꯇꯨꯝꯕ ꯌꯥꯗꯦ ꯑꯗꯨꯒꯤ ꯃꯤꯀꯞꯊꯣꯛꯂꯛꯄꯅꯦꯅ ꯍꯥꯏꯌꯣ ꯀꯣ
ꯎꯝ
ꯑ ꯀꯩꯅꯣꯗꯣ ꯑꯗꯨꯗ
ꯑꯗꯨꯗ ꯑ ꯄꯨꯡ ꯊꯦꯡꯅ ꯂꯩꯔꯕꯔꯕꯅꯤꯅ ꯁꯨꯝ ꯍꯥꯏꯔꯛꯄ ꯑꯗꯨꯗꯨꯒ ꯑꯥ ꯁꯥꯃꯟꯕꯒꯤ ꯃꯤꯀꯞ ꯊꯣꯛꯂꯛꯄꯅꯦ ꯀꯩꯅꯣ ꯊꯥꯖꯗꯕ꯭ꯔ ꯈꯣꯠꯄ꯭ꯔ ꯁꯨꯝ ꯍꯥꯏꯔꯦ ꯑꯗꯨꯗꯨꯒ ꯑꯣ ꯑꯍꯤꯡꯒꯤ ꯁꯥꯕꯗꯗꯤ ꯃꯤꯀꯞ ꯊꯣꯔꯛꯄ ꯅꯨꯡꯊꯤꯜꯒꯤ ꯁꯥꯕꯗꯅ ꯇꯨꯝꯕ ꯉꯝꯕ꯭ꯔꯌꯦ ꯈꯪꯕ꯭ꯔꯥ
ꯂꯥꯛꯑꯒ ꯑꯝꯇ ꯑꯦꯛꯁꯄꯤꯔꯤꯌꯦꯟꯁ ꯇꯧꯔꯣ ꯍꯥꯏꯌꯣ
ꯑꯩꯗꯤ ꯃꯄꯥꯟ ꯊꯣꯛꯇꯕꯩꯅ ꯅꯣꯏꯗ ꯀꯌꯥꯃꯨꯛ ꯁꯥꯕꯅꯣꯗꯣ ꯑꯩꯗꯤ ꯈꯪꯕ ꯉꯝꯗ꯭ꯔꯦ ꯍ ꯃꯥꯏ ꯃꯔꯩꯁꯦ
ꯅꯩꯕꯅꯤ
ꯅꯩ ꯅꯩ
ꯎꯝ
ꯅꯪ ꯑꯣꯟꯂꯥꯏꯟ ꯂꯩꯔꯛꯄꯒꯤꯔꯣ ꯍꯥꯏꯁꯦ
ꯍꯣꯏꯒꯣ ꯑꯍꯨꯝꯗ
ꯑꯣ
ꯑꯩ ꯆꯪꯉꯝꯃꯦꯕ ꯉꯔꯥꯡ ꯇꯨꯃꯝꯗꯥꯏꯗ
ꯎꯝ
ꯈꯪꯗꯦꯗ
ꯑꯗꯣ ꯉꯁꯤꯗꯤ ꯈꯔ ꯏꯪꯒꯦꯔꯥ ꯈꯪꯗꯦ
ꯏꯪꯕꯨ ꯏꯪꯉꯗꯤ ꯐꯩ ꯍꯥꯏꯅꯤ ꯏꯁꯤꯡ ꯊꯛꯅꯤꯡꯕꯅ
ꯅꯣꯏꯒꯤ ꯅꯣꯏꯒꯤ ꯅꯣꯏꯒꯤ ꯋꯦꯗꯔꯗꯤ ꯀꯃꯥꯏ ꯇꯧꯔꯣ
ꯁꯥꯏꯌꯦ
ꯆꯞ ꯃꯥꯅꯔꯝꯗꯧ ꯃꯥꯟꯂꯤꯗ
ꯑꯧ
ꯎꯝ
ꯅꯛꯄꯅꯤꯅ ꯀꯣ ꯌꯥꯝ ꯁꯦꯠꯅꯔꯝꯅꯤ ꯍꯥꯏꯕ ꯊꯥꯖꯗꯦ
ꯍꯣꯏ
ꯍꯥꯥ ꯌꯥꯝ ꯋꯥꯔꯦꯗ ꯄꯩꯁꯥ ꯄꯨꯒꯦ
ꯍꯣꯏ ꯑꯩꯗꯤ ꯂꯥꯛꯄꯇꯤꯅꯦ ꯀ꯭ꯔꯣꯔꯄꯇꯤꯅꯦ ꯄꯨꯑꯣ ꯂꯧꯑꯣ
ꯐꯨꯅꯤꯡꯉꯦ ꯅꯪꯗꯤ ꯀꯃꯥꯏ ꯇꯧꯗꯨꯏꯅꯣ ꯈꯪꯗꯦ ꯄꯨꯒꯦ ꯑꯃ ꯑꯅꯤꯗ
ꯀꯔꯤ
ꯂꯤꯁꯤꯡ ꯑꯃ ꯑꯅꯤꯗ ꯄꯨꯒꯦ
ꯐꯤ ꯊꯤꯗ꯭ꯔꯤꯉꯩ ꯄꯨꯈ꯭ꯔꯣ
ꯎꯝ ꯀꯩꯅꯣꯒꯤ ꯑꯗꯨꯃꯥꯏꯅ
ꯀꯗꯥꯏ ꯇꯧꯕ꯭ꯔ ꯈꯪꯗꯦ ꯃꯥꯁꯨ ꯄꯥꯈꯠꯂꯝꯅꯦ ꯃꯥꯁꯨ
ꯎꯝ
ꯃꯥ ꯀꯥꯏꯅꯔꯅꯤ ꯍꯥꯏꯈ꯭ꯔꯕꯅꯦ
ꯍꯣꯏꯌꯦ
ꯃꯥꯏ ꯅꯨꯄꯥꯗꯣ
ꯏꯁ ꯉꯝꯃꯣꯏꯗꯕꯅꯤ ꯉꯥꯏꯍꯥꯛꯒꯤ ꯁꯨꯝ ꯁꯥꯎꯕꯒꯤ ꯅꯣꯏꯗ ꯍꯥꯏꯔꯤꯕ ꯗꯨꯅꯤ
ꯑꯗꯨꯅꯦꯃꯤ ꯋꯥꯔꯤ ꯀꯩꯅꯣꯅꯦ
ꯅꯨꯡꯁꯤꯕ ꯍꯥꯏꯕꯁꯦ ꯀꯟꯈ꯭ꯔꯕ ꯀꯤꯁꯤꯗꯨꯅꯦ
ꯅꯠꯇ꯭ꯔꯣ ꯅꯨꯡꯁꯤꯕ ꯍꯥꯏꯕꯁꯤ ꯅꯨꯡꯁꯤꯕꯅꯤ
ꯑꯁ ꯑꯩ ꯏꯁꯥꯗ ꯑꯦꯂꯔꯖꯤꯒꯤ ꯇꯥꯏꯞꯇ ꯀꯔꯤꯔ ꯃꯆꯥ ꯃꯆꯥ ꯍꯥꯀꯠꯖꯕ ꯃꯌꯥꯝ ꯊꯣꯛꯂꯛꯑꯦ
ꯀꯥꯏꯋꯥꯏꯗ
ꯈꯨꯣꯠꯒꯨꯝꯕꯗ ꯍꯣꯔꯦꯟ ꯊꯥꯔꯛꯀꯦ ꯐꯣꯠꯇꯣ
ꯏꯁꯤꯡ ꯍꯥꯟꯕ ꯏꯁꯤꯡ
ꯅꯠꯇꯦ ꯅꯠꯇꯦ ꯑꯗꯨꯒꯨꯝꯕ ꯅꯠꯇꯦ ꯍꯥꯒꯠꯆꯔꯒ ꯀꯣ ꯗꯥꯛ ꯗꯥꯛ ꯂꯩꯕ ꯑꯩ ꯑꯩ ꯑꯩꯒꯤ ꯇꯧꯒꯜꯂꯦꯕ
ꯎꯝ
ꯆꯍꯤ ꯈꯨꯗꯤꯡ
ꯃꯨꯔꯥ ꯃꯨꯔꯥ ꯗꯥꯥꯛ ꯂꯩꯔꯤꯔꯣ
ꯑꯩꯗꯨ ꯆꯍꯤ ꯈꯨꯗꯤꯡꯀꯣ ꯖꯨꯟ ꯖꯨꯂꯥꯏꯒꯨꯝ ꯇꯧꯋꯦꯕ
ꯎꯝ
ꯌꯨꯝꯗ ꯂꯩꯕ ꯃꯇꯝꯗꯨꯖꯨ ꯑꯗꯨꯝ ꯇꯧꯋꯦꯕꯀꯣ
ꯎꯝ
ꯑ ꯁꯤ ꯁꯤ ꯁꯤ ꯑꯁꯤꯗ ꯂꯩꯕꯗꯤ ꯈꯔ ꯐꯩꯌꯦꯕ ꯌꯨꯝꯗ ꯂꯩꯕ ꯃꯇꯝ ꯗ ꯀꯔꯤꯔꯥ ꯎꯝ ꯑꯩꯁꯦ ꯑꯦ ꯑꯦ ꯀꯩꯅꯣ ꯖꯨꯟ ꯖꯨꯂꯥꯏ ꯊꯥꯁꯦ ꯑꯗꯨꯝ ꯇꯧꯒꯜꯂꯦꯕꯀꯣ ꯏꯁꯥꯁꯦ ꯀꯔꯤ ꯍꯥꯏꯁꯤꯔꯥ ꯑ
ꯀꯔꯤꯕ ꯀꯥꯡꯅ ꯆꯤꯛꯑꯒ ꯈꯣꯏꯅ ꯆꯤꯛꯑꯒ ꯆꯥꯎ ꯆꯥꯎ ꯂꯩꯕꯗꯣ ꯄꯣꯝꯈꯠꯂꯒ ꯔꯥꯎꯟ ꯔꯥꯎꯟꯗ ꯑꯗꯣ ꯌꯥꯝꯅ ꯆꯥꯎꯗꯕꯤꯗ ꯃꯆꯥ ꯃꯆꯥ ꯄꯣꯝꯈꯠꯂꯅꯤꯕꯀꯣ ꯑꯗꯨꯒ ꯍꯥꯒꯠꯖꯔꯅꯤ ꯑꯗꯨꯒ ꯑꯩꯅ ꯑ ꯍꯥ ꯍꯥꯒꯠꯖꯔꯛꯑꯒ ꯈꯣꯠꯄꯗꯨꯅꯅꯦ ꯗꯥꯛ ꯑꯗꯨꯝ ꯃꯁꯥꯅ ꯂꯩꯕ ꯈꯣꯏ ꯑꯗꯨꯝ ꯇꯧꯋꯦꯕ ꯑꯗꯣ ꯁꯤꯂꯥꯛꯑꯀꯥꯟꯅ ꯈꯔ ꯐꯩꯌꯦꯕꯀꯣ ꯑꯗꯣ ꯍꯧꯖꯤꯛ ꯀꯥꯟ ꯈꯪꯗꯦ ꯑꯃꯨꯛ ꯃꯨꯛ ꯍꯧꯔꯛꯑꯦꯕ ꯁꯤ ꯀꯔꯤꯔꯥ ꯈꯪꯗꯦ
ꯎꯝ
ꯃꯦ ꯇꯧꯋꯦꯕ
ꯑꯪ ꯒꯥ ꯀꯣꯛꯅ ꯁꯤ ꯀꯃꯥꯏꯅ ꯇꯧꯒꯦꯔꯀꯣ ꯈꯨ ꯗꯥꯛ ꯂꯩꯕꯒꯤ
ꯍꯥ
ꯗꯥꯛ ꯀꯣꯛꯅꯤꯉꯥꯏ ꯌꯥꯝ ꯇꯧꯅꯤꯡꯉꯦꯕ
ꯍꯤꯗꯥꯛ ꯂꯩꯕꯅꯦ
ꯅꯪ ꯁꯤꯟꯅꯕ ꯌꯥꯎꯕ꯭ꯔꯣ
ꯑꯃ ꯅꯍꯥꯟ ꯑ ꯑꯃ ꯃꯣꯏ ꯉꯧꯊꯣꯛꯅꯤꯡꯉꯥꯏ ꯁꯤꯟꯅꯩ ꯍꯥꯏꯕꯗꯣ ꯑꯗꯨꯁꯨ ꯐꯩ ꯍꯥꯏꯌꯦ ꯑꯗꯣ ꯃꯃꯜ ꯑꯇꯥꯡꯕ ꯑꯃ ꯂꯩ ꯍꯥꯏꯌꯦ
ꯎꯝ
ꯍꯟꯗ꯭ꯔꯦꯠ ꯄꯤꯕ꯭ꯔ ꯀꯔꯤ ꯄꯤꯕ꯭ꯔ ꯑꯃ ꯂꯩꯕ ꯃꯥꯜ
ꯅꯣ ꯃꯥꯛ ꯇꯤ ꯈꯪꯕ꯭ꯔ
ꯇꯥꯕꯒꯨꯝꯗꯤ ꯇꯧꯋꯦ
ꯐ ꯐꯠꯇꯕ ꯈꯪꯗꯦ ꯀꯅꯣ ꯅꯠꯇꯦ ꯏꯃꯥꯟꯅꯕꯤꯅꯗꯤ ꯐꯠꯇꯦ ꯍꯥꯏꯌꯦ
ꯅꯍꯥꯟ ꯑꯩꯒꯤꯁꯦ ꯈꯨꯠꯇ ꯁꯣꯛꯄꯗꯣ
ꯑꯣ
ꯑꯁꯤ ꯃꯇꯝ ꯃꯣꯏꯅ ꯑꯁꯤ ꯑꯩꯅ ꯍꯦꯛ ꯁꯤ ꯇꯧꯕ ꯃꯇꯝꯗ ꯃꯣꯏ ꯑꯗꯨꯝ ꯋꯥꯔꯤ ꯁꯥꯟꯅꯕ ꯗꯥꯛ ꯀꯣꯛꯄꯒꯤ ꯑꯗꯨꯝ ꯍꯤꯗꯥꯛ ꯂꯩꯕꯅꯦ ꯈꯣꯠꯄꯅꯦ ꯇꯧꯔꯒ ꯃꯤ ꯁꯤꯖꯤꯟꯅꯩꯌꯦ ꯅꯪ ꯁꯤꯖꯤꯟꯅꯗꯦ ꯈꯣꯠ ꯅꯪ ꯁꯤꯖꯤꯟꯅꯅꯤꯡꯉꯗꯤ ꯈꯣꯠꯂꯣ ꯂꯩꯌꯣ ꯍꯥꯏꯕꯀꯣ ꯃꯃꯟꯗꯣ ꯇꯥꯡꯕ ꯑꯩꯏꯠ ꯍꯟꯗ꯭ꯔꯦꯠꯒꯨꯝꯕ꯭ꯔ ꯂꯤꯁꯤꯡ ꯑꯃꯔꯥ ꯄꯤꯕꯒꯨꯝ ꯇꯧꯕꯅꯦꯕ ꯑꯗꯨꯒꯤ ꯑꯗꯨꯝ ꯇꯣꯛꯈ꯭ꯔꯦꯗꯣ
ꯑꯝ
ꯍꯣꯏ ꯌꯥꯝ ꯇꯨꯝꯅꯤꯡꯉꯦ ꯀ꯭ꯂꯥꯁ ꯍꯦꯛ ꯍꯜꯂꯛꯄꯒ
ꯁꯤꯡ ꯊꯛꯑꯣ
ꯌꯨꯝꯁꯨ ꯊꯣꯛꯅꯤꯡꯉꯦ ꯑꯍꯥꯎ ꯑꯍꯥꯎꯕꯁꯨ ꯆꯥꯅꯤꯡꯉꯦ
ꯎꯝ ꯀꯩ ꯍꯦꯟꯖꯥꯡ ꯊꯣꯡꯗꯣꯏꯅꯣ ꯉꯁꯤꯅ
ꯈꯪꯗꯦ ꯀꯔꯤ ꯍꯦꯟꯖꯥꯡ ꯊꯣꯡꯗꯣꯏꯅꯣ ꯉꯔꯥꯡ ꯏꯔꯣꯟꯂꯒ ꯀꯌꯥꯃꯨꯛ ꯁꯥꯕ꯭ꯔ
ꯀꯅꯅꯕꯪꯒꯦ
ꯏꯃꯥꯅꯕꯤ ꯑꯃ ꯂꯩ
ꯎꯝ
ꯇꯟꯅꯦ ꯌꯥꯝꯅ ꯀꯩꯅꯣ ꯑꯗꯨꯛꯌꯥꯝ ꯁꯥꯡ ꯂꯣꯟꯅꯕꯣ
ꯑꯗꯨꯅꯦ ꯍꯥꯏꯁꯦ ꯑꯗꯨꯀꯣ ꯃꯔꯣꯛꯇꯣꯁꯨ ꯑꯣꯏ ꯑꯃ ꯍꯥꯞꯄꯅꯦꯕꯀꯣ ꯑꯗꯨꯏ ꯃꯣꯔꯣꯛꯇꯨꯁꯨ ꯌꯥꯝ ꯁꯥꯕ ꯑꯣꯏꯕ ꯗꯨꯒꯤꯅꯦꯗ
ꯎꯝ
ꯑꯗꯨꯒꯤ ꯑꯣꯏꯕ ꯑꯩꯅ ꯉꯔꯥꯡ ꯍꯥꯏꯕ ꯃꯨꯚꯤꯗꯨ ꯌꯦꯡꯉꯨꯅꯦ
ꯀꯔꯤ ꯑꯃꯨꯛꯀ ꯍꯥꯏꯔꯛꯑꯣꯅꯦ
ꯊꯔꯇꯤꯟ ꯂꯥꯏꯐꯁ ꯍꯥꯏꯕꯅꯦ ꯊꯥꯏꯒꯤ
ꯑꯥ ꯑꯣꯀꯦ ꯑꯣꯀꯦ ꯁꯣꯏꯗꯅ ꯍꯧꯖꯤꯛꯃꯛ ꯌꯦꯡꯒꯅꯤ
ꯑꯗꯣ ꯋꯥꯗꯤ ꯋꯥꯕꯅꯦ ꯏꯁꯤꯡ ꯑꯣꯏꯕꯒꯤꯀꯣ ꯏꯁꯤꯡꯒꯤ ꯃꯔꯝ ꯑꯣꯏꯕꯒꯤ
ꯎꯝ
ꯃꯣꯏ ꯀꯩꯅꯣ ꯑꯉꯥꯡ ꯑꯉꯥꯡ ꯊꯥꯔꯇꯤꯟꯁꯦ
ꯎꯝ
ꯑꯉꯥꯡ ꯊꯥꯔꯇꯤꯟꯁꯦ ꯃꯣꯏꯁꯦ ꯕꯣꯜ ꯁꯥꯟꯅꯕ ꯕꯣꯜ ꯁꯥꯟꯅꯕꯁꯤ ꯗ ꯃꯣꯏꯒꯤ ꯇꯝꯕꯤꯕꯗꯣ
ꯑꯪ
ꯃꯣꯏꯁꯦ ꯕꯣꯜ ꯁꯥꯟꯅꯕ ꯑꯗꯨꯝ ꯇꯤꯝ ꯀꯣꯠꯆ ꯂꯩꯩꯅ ꯑꯗꯨ ꯃꯣꯏꯁꯦ ꯁꯥꯟꯅꯕ ꯂꯣꯏꯔꯒ ꯉꯍꯥꯛꯇꯪ ꯃꯣꯏꯒꯤ ꯀꯦꯐ ꯍꯥꯏꯕꯗꯤ ꯆꯤꯡꯒꯤ ꯀꯦꯐꯇꯣ
ꯎꯝ
ꯁꯤꯗ ꯂꯩꯕ ꯑꯁꯤꯗ ꯃꯅꯨꯡꯗ ꯆꯪ ꯃꯣꯏꯁꯦ ꯀꯣꯏꯕ ꯆꯠꯂꯨꯁꯦ ꯍꯥꯏꯕ ꯅꯨꯡꯗꯥꯡ ꯃꯣꯏꯁꯦ ꯄꯥꯔꯇꯤ ꯂꯩ ꯕꯀꯣ ꯃꯣꯏ ꯃꯃꯥ ꯃꯃꯥꯈꯣꯏ ꯃꯣꯏ ꯄꯦꯔꯦꯟꯁ ꯈꯣꯏꯅ ꯁꯤꯟꯕꯤꯕ
ꯎꯝ
ꯑꯗꯨꯒ ꯁꯤꯟꯕꯁꯤꯗ ꯃꯣꯏꯁꯦ ꯑꯉꯥꯡ ꯈꯨꯁꯤꯁꯦ ꯍꯧꯖꯤꯛ ꯀꯣꯁꯀ ꯇꯧꯔꯒ ꯉꯁꯤꯗꯤ ꯕꯥꯔꯗꯦꯁꯨ ꯂꯩꯕꯅꯤꯅ ꯀꯣꯏ ꯎꯝ ꯀꯣꯏꯕ ꯆꯠꯁꯦ ꯀꯦꯐ ꯃꯅꯨꯡꯗꯒꯨꯝꯕꯗ ꯍꯥꯏꯕꯀꯣ
ꯎꯝ
ꯑꯗ ꯍꯥꯏꯔꯀꯥꯟꯁꯤꯗ ꯃꯣꯏꯁꯤ ꯌꯥꯟꯅꯔꯕ ꯃꯣꯏ ꯃꯣꯏ ꯃꯁꯥ ꯃꯁꯥꯒꯤ ꯁꯥꯏꯀꯜ ꯆꯀꯥ ꯑꯅꯤ ꯄꯥꯟꯕꯍꯣꯏꯗꯣ ꯑꯗꯨ ꯑꯗꯨ ꯂꯩꯕꯀꯣ
ꯎꯝ
ꯑꯗꯨ ꯂꯩꯕ ꯀꯥꯟꯁꯤꯗ ꯃꯣꯏꯁꯦ ꯑꯗꯨ ꯇꯧꯔ ꯇꯧꯔꯒ ꯆꯠꯂꯦ ꯀꯣꯁꯇꯨ ꯆꯠꯈ꯭ꯔꯦ ꯑꯗꯨꯒ ꯃꯣꯏꯒꯤ ꯍꯧꯖꯤꯛꯀꯤ ꯀꯦ ꯑꯦꯕ ꯆꯟꯗ꯭ꯔꯒꯤ ꯎꯝ ꯃꯅꯨꯡꯁꯤꯗ ꯃꯣꯏꯒꯤ ꯂꯥꯏ ꯃꯣꯏꯒꯤ ꯂꯥꯏ ꯑꯃ ꯂꯩꯕꯀꯣ ꯇꯨꯝꯃꯒ ꯊꯝꯕꯅꯦꯕꯀꯣ ꯂꯥꯏꯁꯦ ꯑꯗꯨꯒ ꯃꯣꯏꯁꯦ ꯑꯗꯨ ꯂꯥꯏ ꯈꯨꯔꯝꯕ ꯆꯪꯉꯒ ꯆꯠꯄ ꯑꯗꯣ ꯃꯣꯏꯖꯦ ꯆꯪꯗ꯭ꯔꯤꯉꯩ ꯃꯃꯥꯡꯗꯗꯤ ꯋꯦꯗꯔꯁꯦ ꯌꯥꯝ ꯅꯨꯡꯉꯥꯏꯕ ꯍꯥꯏꯇꯥꯔꯦ ꯋꯦꯗꯔꯁꯦ ꯅꯨꯡꯉꯥꯏꯔꯒ ꯅꯨꯡꯁꯥ ꯁꯥꯔꯒ ꯇꯧꯋꯦꯕꯀꯣ ꯃꯣꯏꯗꯣ ꯅꯨꯡꯗꯥꯡꯁꯨ ꯇ ꯇꯥꯗꯣꯏꯔꯕ ꯑꯗꯨꯒ ꯑꯗꯨ ꯃꯃꯥꯡꯁꯤꯗ ꯃꯣꯏꯁꯦ ꯅꯣꯡ ꯇꯥꯒꯅꯤ ꯀꯟꯅ ꯅꯣꯡ ꯇꯥꯒꯅꯤ ꯍꯦ ꯨꯔꯦꯝꯐꯨꯒꯨꯝꯕ ꯇꯧ ꯂꯩꯇꯦ ꯍꯥꯏꯕꯗꯣ ꯈꯨꯗꯛ ꯈꯨꯗꯛꯁꯤꯗ ꯃꯣꯏ ꯍꯦꯛ ꯀꯦꯐꯇꯣ ꯆꯪꯕ ꯍꯦꯛ ꯃꯤꯅꯤꯠ ꯑꯃꯅꯤ ꯂꯣꯏꯔꯒ ꯅꯣꯡꯁꯦ ꯅꯣꯡꯁꯦ ꯒ꯭ꯔꯨꯡ ꯒ꯭ꯔꯨꯡ ꯇꯧꯔꯛꯈ꯭ꯔꯦꯕ
ꯎꯝ
ꯇꯧꯔ ꯅꯣꯡꯁꯦ ꯇꯥꯔꯛꯑꯦ ꯑꯗꯨꯒ ꯇꯥꯔꯛꯄ ꯃꯇꯝꯁꯤꯗ ꯃꯣꯏꯒꯤ
ꯑꯥ ꯍꯧꯖꯤꯛꯀꯤ ꯀꯦꯐꯀꯤ ꯀꯦ ꯆꯤꯡ ꯃꯈꯥ ꯆꯤꯡ ꯃꯅꯨꯡꯗ ꯑꯣꯏꯕꯅ ꯆꯤꯡꯁꯤ ꯌꯥꯝ ꯆꯥꯎꯋꯦꯕꯀꯣ ꯑꯗꯨꯒꯤ ꯅꯥꯀꯟ ꯅ ꯅꯥꯀꯟꯁꯤꯗ ꯀꯦꯐꯀꯤ ꯅꯥꯀꯟ ꯅꯥꯀꯟꯁꯤꯗꯅꯦ ꯑꯝ ꯁ꯭ꯄꯥ ꯑꯣꯏꯕ ꯑꯥ ꯃꯣꯏꯒꯤ ꯍꯣꯜ ꯍꯣꯜ ꯍꯥꯏꯗꯣꯏꯔꯥ ꯏꯁꯤꯡ ꯆꯪꯐꯝ ꯌꯥꯝ ꯂꯩꯈ꯭ꯔꯕꯀꯣ ꯑꯁꯤꯗ ꯏꯁꯤ ꯏꯁꯤꯡ ꯆꯪꯉꯗꯤ ꯃꯅꯨꯡꯒꯤꯁꯦ ꯃꯅꯨꯡꯒꯤ ꯀꯦꯞꯁꯦ ꯍꯧꯖꯤꯛꯀꯤ ꯏꯁꯤꯡ ꯑꯥ ꯐ꯭ꯂꯠ ꯑꯣꯏꯔꯛꯀꯅꯤꯅꯀꯣ ꯑꯗꯨꯒꯤ ꯃꯣꯏꯁꯦ ꯍꯧꯖꯤꯛꯀꯤ ꯑꯉꯥꯡ ꯑꯁꯤꯁꯦ ꯏꯁꯤꯡꯁꯦ ꯑꯗꯨꯝ ꯆꯪꯗꯕ ꯑꯗꯣ ꯅꯣꯡꯁꯦ ꯆꯨꯔꯦ ꯆꯨꯔꯦ ꯆꯨꯔꯦ ꯑꯉꯥꯡꯁꯤꯡ ꯁꯨꯛꯍꯜ ꯍꯜꯂꯛꯇ꯭ꯔꯦꯕꯀꯣ ꯍꯜꯂꯛꯇ꯭ꯔꯦ ꯑꯉꯥꯡꯁꯤꯡꯁꯦ ꯀꯃꯥꯏ ꯇꯧꯔꯝꯅꯤ ꯃꯤꯁ ꯃꯤꯁ ꯃꯤꯁꯁꯤꯡ ꯇꯧꯔꯦ ꯍꯥꯏꯔꯒ ꯃꯣꯏ ꯄꯨꯂꯤꯁ ꯈꯣꯏ ꯃꯣꯏ ꯃꯣ ꯃꯥꯏ ꯌꯥꯝ ꯇꯧꯔꯒ ꯃꯣꯏꯁꯦ ꯂꯥꯛꯈ꯭ꯔꯦ ꯊꯤꯅꯔꯦ ꯃꯣꯏꯁꯦꯀꯣ ꯇꯔꯃꯤꯅꯦꯜ ꯊ꯭ꯔꯤ ꯏ ꯑꯗꯨꯒ ꯇꯤ ꯊ꯭ꯔꯤ ꯑꯗꯨꯒ ꯀꯔꯤ ꯀꯔꯤ ꯍꯥꯏꯕ ꯑꯍꯨꯝ ꯂꯩ ꯑꯅꯤꯔ ꯑꯍꯨꯝꯔ ꯃꯣꯏꯁꯦ ꯃꯐꯝ ꯂꯩꯌꯦꯕꯀꯣ ꯍꯥꯏꯕꯗꯤ ꯖꯒꯥ ꯖꯒꯥꯗꯣ ꯑꯗꯣ ꯑꯍꯥꯟꯕ ꯃꯣꯏ ꯒꯤ ꯑꯝ ꯍꯧꯖꯤꯛꯀꯤ ꯃꯣꯏ ꯈꯨꯟꯒꯤ ꯃꯤꯁꯤꯡ ꯍꯥꯏꯗꯣꯏꯔꯥ ꯗ꯭ꯔꯥꯏꯕꯔ ꯗ꯭ꯔꯥꯏꯕꯔ ꯍꯥꯏꯕꯗꯤ ꯏꯁꯤꯡꯗ ꯀꯩꯅꯣ ꯇꯧꯕ ꯑꯩꯈꯣꯏ ꯃꯣꯏ ꯑꯥꯔꯃꯤ ꯈꯈꯣꯏ ꯈꯔ ꯇꯧꯔꯒ ꯂꯥꯛꯈ꯭ꯔꯦꯕꯀꯣ
ꯎꯝ
ꯂꯥꯛꯑꯦꯕꯀꯣ
ꯎꯝ
ꯂꯥꯛ ꯃꯇꯝꯁꯤꯗ ꯃꯣꯏꯁꯦ ꯇꯤ ꯊ꯭ꯔꯤ ꯇꯔꯃꯤꯅꯦꯜ ꯍꯥꯏꯕ ꯃꯣꯏ ꯁꯤꯛꯁ ꯍꯟꯗ꯭ꯔꯦꯗ ꯃꯤꯇꯔꯁ ꯍꯧꯖꯤꯛꯀꯤ ꯑꯦꯟꯇ꯭ꯔꯤꯗꯒꯤ ꯃꯣꯏꯁꯦ ꯍꯧꯖꯤꯛꯀꯤ ꯑꯉꯥꯡꯁꯤꯡꯒ ꯍꯧꯖꯤꯛꯀꯅꯦꯕ ꯑꯥ ꯃꯅꯨꯡꯗ ꯂꯩꯈ꯭ꯔꯦꯕ ꯃꯣꯏꯁꯦ ꯑꯗꯨꯒ ꯃꯣꯏ ꯊꯣꯛꯂꯛꯄ ꯌꯥꯗꯕꯁꯦ ꯏꯁꯤꯡ ꯊꯨꯕꯒꯤꯔ ꯀꯔꯤ ꯑꯣꯏꯕꯒꯤꯔ ꯈꯪꯗ꯭ꯔꯦ ꯈꯪꯗ꯭ꯔꯦꯕꯀꯣ ꯃꯣꯏꯁꯤꯗꯤ ꯄꯛ ꯇ꯭ꯔꯦꯕ ꯃꯣꯏ ꯃꯣꯏꯁꯦ ꯍꯜꯂꯛꯇ꯭ꯔꯦ